ꯍꯜꯂꯣ ꯇꯥꯢꯌꯦ
ꯑꯣ ꯀꯃꯥꯏ ꯀꯃꯥꯏ ꯇꯧꯔꯤꯒꯦ ꯅꯨꯡꯉꯥꯏꯔꯤꯕꯣ
ꯎꯝ ꯅꯨꯡꯉꯥꯏꯔꯤꯌꯦ
ꯑꯣ ꯑꯥꯎ ꯅꯨꯡꯉꯥꯏꯔꯤꯌꯦ ꯀꯩꯀꯩ ꯃꯊꯦꯟ ꯇꯧꯔꯕꯣ ꯉꯁꯤꯗꯤ
ꯉꯁꯤꯗꯤ ꯁꯪꯒꯣꯟꯖꯦꯟꯅꯤꯅ ꯃꯦꯔꯥꯃꯦꯁ ꯑꯣꯏꯅ ꯇꯧꯔꯦ ꯑꯃꯅ ꯀꯅꯣ ꯈꯥꯃꯦꯟ ꯊꯣꯡꯉꯦ ꯃꯈꯣꯏ ꯅꯨꯄꯥ ꯆꯥ ꯌꯥꯗꯕꯅꯤꯅ ꯑꯃꯅ ꯕꯦꯂꯦꯟꯗ꯭ꯔꯤ ꯊꯣꯡꯉꯦ
ꯑꯣ
ꯑꯥ ꯇꯧꯅꯨ ꯍꯦ
ꯅꯨꯡꯗꯥꯡꯗꯤ ꯀꯔꯤ ꯇꯧ ꯇꯥꯔꯦ
ꯅꯨꯃꯤꯗꯥꯡ ꯀꯩ ꯊꯣꯡꯗꯣꯏꯅꯣ ꯈꯪꯗꯦ ꯀꯣꯕꯤ ꯁꯥꯛ ꯇꯧꯗꯣꯏꯔꯥ ꯈꯪꯗꯦ
ꯑꯣ ꯃꯦꯔꯥꯃꯦꯁꯁꯦ ꯅꯨꯃꯤꯗꯥꯡꯖꯨ ꯑꯗꯨꯝ ꯍꯦꯟꯕ꯭ꯔꯣ
ꯍꯦꯜꯂꯦ
ꯑꯣ ꯑꯣ ꯁꯒꯣꯟꯖ‌ꯦꯟ ꯈꯨꯗꯤꯡꯒꯤ ꯉꯥ ꯍꯦꯟꯕ
ꯑꯥ ꯁꯒꯣꯟꯖꯦꯟ ꯈꯨꯗꯤꯡꯒꯤ ꯉꯥ ꯍꯦꯜꯂꯦ
ꯑꯈꯣꯏꯗꯤ ꯉꯁꯥꯏꯑꯌꯨꯛ ꯁꯧꯒ꯭ꯔꯤ ꯑꯃꯒ ꯀꯥꯡꯉꯧ ꯑꯃꯒ ꯇꯧꯔꯦ ꯅꯨꯃꯤꯗꯥꯡꯗꯤ ꯏꯔꯣꯟꯖꯤꯔꯅ ꯈꯜꯂꯤ
ꯑꯥꯑ
ꯍꯧꯖꯤꯛꯀꯥꯟꯖꯤꯕꯨ ꯅꯨꯡꯁꯥꯅꯒ ꯁꯥꯕꯅꯦ ꯀꯩꯀꯩ ꯏꯟꯖꯥꯡ ꯃꯊꯦꯟꯅ ꯍꯥꯎꯔꯤꯒꯦ
ꯍꯧꯖꯤꯛꯇꯤ ꯁꯥꯕꯅꯤꯅ ꯑꯆꯝꯕꯅ ꯍꯦꯟꯅ ꯍꯥꯎꯋꯤ ꯁꯧꯒ꯭ꯔꯤꯒꯨꯝꯕ ꯀꯥꯡꯁꯣꯏꯒꯨꯝꯕ ꯊꯥꯎꯖꯤ ꯢꯆꯥ ꯆꯥꯅꯤꯡꯗꯦꯕ ꯅꯨꯡꯁꯥ ꯁꯥꯕꯅꯤꯅ
ꯅꯥꯅꯦ ꯑꯁꯤꯟꯕꯒꯨꯝꯕ ꯑꯆꯝꯕꯒꯨꯝꯕ ꯑꯗꯣ ꯆꯝꯐꯨꯠ ꯑꯃꯗꯤ ꯑꯈꯣꯏꯗꯤ ꯌꯥꯎꯗꯕ ꯁꯨꯡꯌꯥ ꯌꯥꯗ꯭ꯔꯦ
ꯑꯣ ꯅꯣꯏꯗꯤ ꯐꯩ ꯍꯥꯏꯕ ꯆꯝꯐꯨꯠ ꯆꯥꯕꯤꯔꯤꯗꯣ ꯑꯈꯣꯏꯗꯤ ꯆꯝꯐꯨꯠ ꯆꯥꯎ ꯌꯥꯗꯦ ꯍꯥꯏꯕ ꯑꯉꯥꯡꯖꯤꯡꯖ‌ꯦ
ꯑꯣ ꯑꯈꯣꯏꯗꯤ ꯆꯥꯏ ꯑꯗꯨꯗꯤ ꯂꫭꯏꯅ
ꯑꯈꯣꯏꯗꯤ ꯑꯁ ꯆꯤꯜꯍꯥꯎ ꯌꯥꯝꯊꯤ ꯎꯝ꯫
ꯑꯗꯨꯒꯨꯝꯕ ꯑꯌꯥꯝꯕ ꯑꯗꯨꯁꯨ ꯍꯥꯟꯅ ꯆꯥꯎ ꯌꯥꯔꯝꯗꯤꯌ‌ꯦ꯫ ꯁꯨꯝ ꯁꯥꯕꯒ ꯑꯗꯩ ꯑꯈꯣꯏꯅ ꯅꯨꯡꯇꯤꯒꯤ ꯁꯨꯝ ꯐꯨꯠꯂꯝꯅꯤꯅꯅꯦ꯫ ꯑꯗꯨꯝ ꯈꯔ ꯒ ꯈꯔ ꯒ ꯁꯨꯝ ꯄꯤꯊꯛꯄꯗꯨꯗ ꯃꯣꯏꯗꯨ ꯁꯨꯝ ꯍꯩꯅꯒ꯭ꯔꯦꯕ꯫
ꯑꯈꯣꯏꯁꯨ ꯑꯈꯣꯏ ꯕꯕꯥ ꯍꫭꯏꯁꯦ ꯆꯥ ꯆꯝꯐꯨꯠ ꯄꯥꯝꯃꯦꯕ ꯕꯕꯥꯒꯤ꯫ ꯇꯧꯕꯁꯦ ꯅꫭꯡꯇ ꯆꯥꯎ ꯌꯥꯗꯦ ꯍꯥꯏꯕ꯫
ꯑꫭ꯫ ꯆꯝꯐꯨꯠꯇꯤ ꯀꯔꯝꯕꯅ ꯍꯦꯟꯅ ꯐꯨꯠꯀꯦ꯫
ꯑꯈꯣꯏꯗꯤ ꯀꯩꯅꯣ ꯎꯝ ꯀꯨꯂꯤ ꯍꯋꯥꯏ꯫ ꯇꯧꯔꯝꯃꯦ ꯑꯃꯨꯛ ꯑꯗꯨ ꯕꯦꯂꯦ ꯑꯔꯩ ꯑꯔꯩꯕꯅꯤꯗ꯫ ꯕꯦꯂꯦꯟꯗ꯭ꯔꯤ ꯑꯃꯨꯛ ꯉꯥꯜꯂꯤ ꯊꯕꯤ ꯑꯃꯨꯛ ꯇꯧꯏ꯫
ꯎꯝ ꯕꯦꯂꯦꯟꯗ꯭ꯔꯤꯁꯨ ꯆꯥꯕꯗ ꯐꯕ ꯄꯣꯠꯅꯤ꯫ ꯑꯈꯣꯏꯒꯤꯅ ꯊꯕꯤꯅ ꯑꯌꯥꯝꯕ ꯐꯨꯠꯂꯦ꯫
ꯑꯣꯥ꯫
ꯑꯈꯣꯏꯁꯨ ꯑꯈꯣꯏ ꯏꯀꯨꯕꯣꯛꯇꫭ ꯗꯥꯏꯕꯤꯇꯤꯁ ꯂꯩꯌꯦ꯫ ꯑꯗꯒꯤ ꯕꯤ ꯄꯤꯁꯨ ꯋꯥꯡꯉꯦ ꯑꯗꯨꯅ꯫ ꯆꯥꯕꯁꯦ ꯎꯝ ꯈꯔ ꯈꯜꯂ ꯈꯜꯂꯒ ꯊꯣꯡꯗ꯭ꯔꯗꯤ ꯄꯪꯊꯣꯡ ꯊꯣꯡꯕꯗꯨ ꯆꯥꯗ꯭ꯔꯦ꯫ ꯍꯥꯏꯗꯤ ꯂꯩꯅꯥ ꯑꯃ ꯌꯥꯎꯔꯕꯅꯤꯅ꯫ ꯏꯟꯁꯥꯡꯁꯦ ꯑꯈꯣꯏꯅ ꯆꯥꯅꯤꯡꯕꯁꯦ ꯄꯪꯊꯣꯡ ꯊꯣꯡꯕ ꯌꯥꯗ꯭ꯔꯦꯕ꯫ ꯑꯗꯨ ꯅꯠꯇ꯭ꯔꯒꯅ ꯃꯥꯒꯤ꯫ ꯇꯣꯉꯥꯟꯅ ꯈꯔ ꯑꯃꯨꯛ ꯊꯣꯡꯕ ꯑꯅꯤ ꯊꯣꯛꯄꯁꯦ ꯇꯜꯂꯛ꯫ ꯄꯅꯤꯅ꯫ ꯄꯨꯟꯖꯤꯟꯕ ꯌꯥꯕꯗ ꯍꯦꯛꯇ ꯌꯦꯡꯉꯛꯄ ꯏꯟꯖꯥꯡꯁꯦ꯫
ꯍꯣꯏ ꯑꯌꯨꯛꯀꯤ ꯑꯅꯤ ꯊꯣꯛꯄꯁꯤꯁꯨ ꯌꯥꯝ ꯇꯜꯂꯦꯕ꯫
ꯎꯝ꯫ ꯑꯗꯨꯅꯦ ꯃꯣꯏꯗꯤ ꯑꯉꯥꯡꯅꯤꯅ꯫ ꯑꯈꯣꯏꯅ ꯑꯍꯟꯅꯤꯅ ꯊꯥꯎ ꯅꯨꯡꯁꯨ ꯀꯌꯥ ꯆꯥꯅꯤꯡꯗꯦ꯫ ꯑꯗꯩ ꯃꯣꯏꯅ ꯑꯃꯨꯛ ꯃꯣꯏꯗꯤ ꯑꯉꯥꯡꯅꯤꯅ꯫ ꯁꯥ ꯉꯥꯁꯤꯗꯤ ꯆꯥꯅꯤꯡꯉꯤꯝꯅꯤꯗꯣ꯫
ꯎꯝ꯫
ꯑꯗꯨꯅ ꯃꯔꯛ ꯃꯔꯛꯇ꯫ ꯈꯔ ꯈꯔ ꯄꯤꯖꯕ ꯄꯤꯖꯔꯁꯨ ꯇꯣꯏꯅ ꯄꯤꯖꯕ ꯌꯥꯗ꯭ꯔꯦꯕ ꯁꯥꯕꯅꯤꯅ꯫
ꯍꯣꯏ꯫
ꯑꯗꯩ ꯎꯍꯩ ꯋꯥꯍꯩ ꯑꯃꯨꯟꯕ ꯄꯤꯖꯕ ꯀꯩꯁꯨ ꯀꯥꯏꯗꯦ ꯁꯥꯔꯁꯨ ꯅꯣꯏꯗꯤ ꯍꯩꯅꯧ ꯄꯥꯟꯗ꯭ꯔꯣ?
ꯄꯥꯜꯂꯦ
ꯑꯣ ꯍꯧꯖꯤꯛꯇꯤ ꯍꯩꯅꯧ ꯃꯨꯟꯕ ꯃꯇꯝ ꯌꯧꯔꯛꯑꯦ
ꯎꯝ ꯑꯗꯨꯒꯤ ꯍꯥꯏꯔꯗꯤ ꯑꯁ ꯑꯩꯈꯣꯏ ꯏꯆꯥꯁꯤꯡꯗꯤ ꯍꯩꯒꯤ ꯑꯇꯩꯗꯤ ꯆꯥꯎ ꯌꯥꯗꯦ ꯀꯥꯇꯨ ꯀꯔꯟꯗꯤ ꯆꯥ ꯆꯥꯗꯣꯏꯕ ꯍꯩ ꯔꯥꯗꯤ ꯏꯁ ꯍꯩ ꯔꯥꯗꯤ ꯄꯥꯝꯃꯦ ꯌꯥꯝꯅ ꯑꯁꯪꯕꯕꯨ ꯑꯁꯪꯕꯗꯒꯤ ꯍꯧꯅ ꯌꯥꯝ ꯄꯥꯝꯃꯦ ꯏꯆꯥꯁꯤꯡꯁꯦ
ꯃꯗꯨ ꯎꯝ ꯑꯗꯨ ꯁꯨꯝ ꯆꯥꯔꯒ ꯅꯥꯗ꯭ꯔꯗꯤ ꯄꯤꯖꯕ ꯀꯩꯁꯨ ꯀꯥꯏꯗꯦꯗ ꯍꯩꯔꯥꯗꯤ
ꯎꯝ
ꯑꯩꯈꯣꯏꯗꯤ ꯑꯁꯪꯕꯗꯤ ꯀꯌꯥ ꯆꯥꯗ꯭ꯔꯦ ꯑꯗꯨꯒ ꯑꯃꯨꯟꯕ ꯍꯩꯅꯧꯒꯨꯝꯕ ꯇꯔꯕꯨꯁꯀꯨꯝꯕ ꯑꯗꯨꯝꯕꯗꯤ ꯈꯔ ꯄꯥꯝꯃꯤ
ꯑꯣ
ꯑꯩꯈꯣꯏꯒꯤ ꯑꯉꯥꯡꯈꯩꯁꯤꯗꯤ ꯌꯥꯝ ꯄꯥꯝꯃꯦ ꯃꯦꯠꯂꯒꯅꯤ ꯃꯦꯠꯂꯒ ꯑꯃꯨꯛ ꯆꯥꯅꯤ ꯑꯗꯨꯒꯤꯗꯤ ꯅꯥꯗ꯭ꯔꯦ ꯁꯨꯝ ꯆꯥꯒꯤꯕꯅꯤꯅ
ꯍꯣꯏ ꯐꯩꯌꯦ ꯑꯗꯨ ꯆꯥꯕ
ꯑꯥ ꯀꯝꯐꯣꯏ ꯈꯔ ꯄꯥꯟꯕꯁꯤꯁꯨ ꯂꯣꯏꯁꯤꯜꯂꯛꯀꯗꯧꯔꯦ ꯆꯥꯕꯗ
ꯑꯥ ꯀꯐꯣꯏꯁꯨ ꯆꯥꯕ ꯐꯩ ꯃꯥꯁꯨ ꯑꯐ ꯐꯩ ꯍꯥꯏꯕꯅꯦꯕ ꯑꯁ ꯑꯈꯣꯏ ꯗꯥꯏꯕꯦꯇꯤꯁ ꯂꯩꯕ ꯕꯥꯎꯗꯤ ꯀꯐꯣꯏ ꯑꯗꯨꯝ ꯆꯥꯕ ꯀꯩꯁꯨ ꯀꯥꯏꯗꯦ ꯍꯩꯅꯧꯒꯨꯝꯕꯗꯤ ꯑꯃꯨꯟꯕ ꯊꯨꯝ ꯑꯩꯈꯣꯏꯒꯤ ꯑꯃꯨꯟꯕ ꯑꯩꯈꯣꯏꯒꯤ ꯊꯨꯝꯃꯩ ꯆꯥꯡꯁꯦ ꯈꯔ ꯋꯥꯡꯉꯦ ꯍꯥꯏꯕ ꯃꯣꯏꯅ ꯀꯐꯣꯏꯒꯤꯅ ꯈꯤꯇꯪ ꯐꯛꯄ ꯈꯔ ꯌꯥꯎꯕꯗꯣ ꯑꯗꯨꯗꯨꯅ ꯗꯥꯏꯕꯦꯇꯤꯁ ꯂꯩꯕꯒꯨꯝꯕꯁꯨ ꯑꯗꯨꯝ ꯆꯥꯕ ꯌꯥꯏ ꯀꯐꯣꯏꯁꯨ ꯌꯥꯝ ꯐꯩ ꯍꯥꯏꯕꯅꯤ
ꯎꯝ
ꯈꯪꯗꯦꯗ ꯏꯤꯟꯖꯥꯛꯁꯦ ꯀꯥꯂꯦꯟꯅꯒ ꯑꯣꯏꯕꯅꯦ ꯊꯣꯡꯗꯗꯤ ꯌꯥꯗꯦ
ꯌꯥꯗꯦ
ꯀꯔꯤꯅ ꯍꯥꯎꯔꯤꯅꯣ ꯈꯪꯗꯦ
ꯈꯪꯗꯦ ꯊꯥꯎ ꯉꯧꯕꯁꯤꯃꯗꯤ ꯌꯥꯝ ꯀꯟ ꯆꯥꯅꯤꯡꯗ꯭ꯔꯦ ꯅꯨꯡꯁꯥ ꯁꯥꯕꯅꯤꯅ
ꯍꯣꯏ ꯗꯩ ꯍꯧꯖꯤꯛꯇꯤ ꯅꯣꯡ ꯈꯒꯁꯨ ꯇꯥꯔꯛꯄꯒꯤ ꯊꯔꯣꯏꯒꯨꯝꯕꯁꯨ ꯌꯥꯝ ꯊꯣꯛꯑꯦꯗꯣ
ꯎꯝ
ꯑꯗꯨꯅ ꯊꯔꯣꯏꯁꯦ ꯑꯃꯨꯛ ꯂꯣꯛꯇꯗꯤ ꯆꯥꯅꯗꯕ ꯑꯗꯨ ꯃꯔꯛ ꯃꯔꯛꯇ ꯆꯥꯕꯗꯗꯤ ꯑꯗꯨꯝ ꯍꯥꯎꯕ
ꯍꯣꯏ ꯑꯉꯥꯡꯒꯩꯗꯤ ꯁ꯭ꯀꯨꯜ ꯁꯝꯃꯔ ꯚꯦꯀꯦꯁꯟ ꯁꯥꯕ ꯂꯣꯏꯒ꯭ꯔꯕꯣ
ꯑꯩꯈꯣꯏꯗꯤ ꯇꯥꯡ ꯃꯉꯥꯗꯩ ꯀꯥꯗꯣꯔꯤꯌꯦ ꯀꯥꯗ꯭ꯔꯤ
ꯑꯣ ꯑꯩꯈꯣꯏꯒꯤꯗꯤ ꯌꯥꯝ ꯉꯟꯅ ꯀꯥꯏꯌꯦ ꯍꯞꯇꯥꯃꯨꯛꯇꯪ ꯊꯥꯔꯒ ꯃꯟꯗꯦ ꯅꯨꯃꯤꯇꯩ ꯑꯗꯨꯝ ꯀꯔ ꯀꯥꯕ ꯍꯧꯒ꯭ꯔꯦ
ꯑꯣ ꯑꯩꯈꯣꯏꯖꯨ ꯏꯁꯨꯝ ꯀꯥꯔꯗꯤ ꯆꯤꯜꯂꯛꯑꯅꯤ ꯊꯕꯛ ꯑꯃꯨꯛ
ꯎꯝ ꯑꯉꯥꯡꯒꯤ ꯆꯥꯛ ꯊꯣꯡꯊꯣꯛꯄ
ꯀꯥꯡ ꯃꯌꯥꯒꯤ ꯈꯦꯆ꯭ꯔꯤ ꯀꯩ ꯀꯩ ꯆꯥꯅꯕꯒꯤ ꯄ꯭ꯔꯣꯒꯥꯝꯒ ꯂꯩꯇ꯭ꯔꯕꯣ
ꯑꯗꯨ ꯍꯥꯏ ꯑꯝꯇ ꯁꯤꯟꯅꯁꯤꯅꯦ ꯈꯦꯆꯤ ꯀꯥꯡ ꯃꯇꯝꯒ ꯌꯧꯁꯤꯜꯂꯛꯄꯁꯤꯗ ꯈꯦꯆꯤ ꯑꯃꯇꯪꯗꯤ ꯆꯥꯕ ꯌꯥꯕꯖꯥꯠꯅꯦ ꯑꯩꯈꯣꯏ ꯑꯩꯈꯣꯏ ꯄꯨꯜꯂꯞ ꯑꯝꯇꯪ ꯄꯨꯟꯕ ꯌꯥꯕ ꯖꯥꯠꯅꯤ
ꯑꯪ ꯈꯦꯆꯤ ꯑꯃ ꯊꯣꯡꯉꯒ ꯎꯇꯤꯒ ꯇꯧꯔꯒ ꯏꯔꯣꯝꯕꯒ ꯃꯊꯦꯟ ꯑꯃꯅꯤ ꯍꯥꯞꯆꯤꯟꯕꯗꯣ ꯍꯥꯎꯕꯅꯤꯅꯦ
ꯑꯧ ꯑꯝꯇꯪ ꯄꯨꯟꯁꯦ ꯑꯝꯛꯇꯪ ꯄꯨꯟꯁꯦ ꯑꯝꯇ ꯀꯥꯡ ꯃꯌꯥꯒꯤ ꯍꯥꯏꯅꯔꯒ ꯏꯆꯦꯖꯤꯡ ꯃꯌꯥꯝꯗꯣ
ꯑꯥꯎ ꯅꯣꯏ ꯑꯗꯨꯣ ꯅꯣꯏ ꯌꯨꯝꯒꯤꯗꯤ ꯊꯣꯡꯗꯕ꯭ꯔꯣ
ꯑꯩꯈꯣꯏ ꯌꯨꯝꯒꯤꯗꯤ ꯉꯍꯥꯟꯅ ꯁ꯭ꯅꯥꯟ ꯖꯇ꯭ꯔꯥꯒꯤꯅꯦꯅ ꯇꯧꯒ꯭ꯔꯦ ꯑꯩꯈꯣꯏ ꯕꯥꯏ ꯃꯄꯣꯛ ꯅꯨꯃꯤꯠ ꯇꯥꯏꯌꯦꯅ ꯀꯠꯂꯒ ꯀꯩꯅꯣ ꯈꯦꯁꯤ ꯇꯧꯋꯦ
ꯑꯣꯑꯣ ꯈꯦꯆꯤꯖꯤꯕꯨ ꯎꯝ ꯎ ꯎꯁꯣꯏ ꯎꯇꯤꯅ ꯍꯥꯎꯕ꯭ꯔꯣ ꯑꯁꯪ
ꯎꯠꯎꯠ ꯎꯁꯣꯏ ꯎꯇꯤꯅ ꯍꯥꯥꯎꯋꯦ ꯍꯜꯂꯣꯑꯣ
ꯇꯥꯕ꯭ꯔꯥ
ꯇꯥꯕ꯭ꯔꯣ
ꯑꯧꯇꯥꯢꯌꯦ ꯇꯥꯢꯌꯦ
ꯑꯣ ꯎꯁꯣꯏꯅ ꯍꯥꯎꯋꯦ ꯑꯁꯪꯕꯕꯨꯑꯥꯑ ꯑꯁꯪꯕꯗꯒꯤꯅꯦ ꯎꯁꯣꯢ ꯎꯇꯤꯅ ꯍꯥꯎꯋꯦ ꯃꯇꯝ ꯑꯣꯏꯕꯒꯤ
ꯍꯣꯏ ꯎꯁꯣꯏ ꯃ
ꯍꯥꯏꯕ꯭ꯔꯣ
ꯈꯜꯂꯖꯨ ꯌꯥꯏ ꯍꯥꯏꯌꯦ ꯃꯥꯖꯦ
ꯀꯩꯕꯥ
ꯎꯁꯣꯏꯖꯦ ꯏꯔꯣꯜꯂꯁꯨ ꯌꯥꯏ ꯍꯥꯏꯒꯨꯝ ꯇꯧꯋꯦꯕ
ꯑꯣꯑꯣ
ꯑꯩꯈꯣꯏ ꯑꯃꯨꯛꯇꯗꯤ ꯆꯥꯗ꯭ꯔꯤꯀꯣ ꯑꯗꯣ ꯃꯤꯅ ꯍꯥꯏꯕꯗ ꯏꯔꯣꯜꯂ ꯁꯨ ꯌꯥꯏ ꯑꯩꯈꯣꯏ ꯁꯨꯢ ꯁꯨꯏꯖꯤꯟꯒꯨꯝꯕꯅꯦꯅ ꯑꯥꯗꯒꯤ ꯀꯥꯡꯉꯧꯁꯨ ꯆꯥꯅꯩꯌꯦꯕ
ꯑꯣꯑꯣ ꯎꯁꯣꯏ
ꯑꯗꯣ ꯍꯣꯏ ꯎꯁꯣꯏꯖꯦ ꯐꯖꯅ ꯁꯣꯏꯔꯒ ꯑꯩꯈꯣꯏꯒꯤ ꯑꯂꯨꯒ ꯀꯥꯡꯉꯧ ꯑꯩꯈꯣꯏꯒꯤ ꯎ ꯋꯥ ꯂꯩꯋꯥ ꯉꯧꯕꯩ ꯇꯥꯏꯞꯇꯅꯦ ꯑꯗꯨꯝ ꯉꯧꯕ ꯌꯥꯏ ꯍꯥꯎꯋꯦ ꯍꯥꯏꯅꯩꯕ
ꯍꯩꯃ ꯑꯗꯨ ꯑꯝꯇ ꯆꯥꯔ ꯌꯦꯡ ꯇꯥꯔꯦ
ꯑꯧ ꯃꯤꯅ ꯍꯥꯏꯕ ꯋꯥꯅꯤ ꯑꯩꯖꯨ ꯑꯃꯨꯛꯇꯗꯤ ꯆꯥꯗ꯭ꯔꯤ
ꯑꯥ
ꯌꯥꯕꯁꯨ ꯌꯥꯔꯝꯅꯤꯗ ꯂꯩꯋꯥꯁ꯫ꯗꯨ ꯀꯥꯡꯉꯧ ꯆꯥꯕ ꯌꯥꯏꯗꯅ
ꯍꯣꯢ
ꯑꯗꯒꯤ ꯑꯩꯈꯣꯏꯒꯤ ꯋꯥ ꯃꯇꯨꯝ ꯑꯆꯧꯕ ꯑꯃ ꯂꯩꯋꯥ ꯅꯠꯇꯕꯒꯤ ꯑꯩ ꯃꯔꯛ ꯑꯃ ꯌꯥꯝ ꯊꯣꯛꯑꯝꯕꯗꯣ
ꯎꯪ
ꯑꯗꯨꯁꯨ ꯀꯥꯡꯍꯧ ꯑꯗꯨꯝ ꯑꯧ ꯑꯣꯑꯣ ꯑꯗꯨꯁꯨ ꯏꯔꯣꯜꯂꯁꯨ ꯑꯗꯨꯝ ꯆꯥꯅꯩ ꯀꯥꯡꯉꯧꯁꯨ ꯑꯗꯨꯝ ꯆꯥꯅꯩꯌꯦꯕ
ꯎꯪ
ꯑꯗꯣꯍꯧꯖꯤꯛꯇꯤ ꯃꯤꯁꯤꯡꯖꯦ ꯆꯥꯎꯈꯠꯂꯛꯄꯒꯤꯔ ꯈꯪꯕ ꯍꯩꯔꯛꯄꯩꯔꯥ ꯈꯪꯗꯦ ꯃꯊꯦꯟꯖꯦ ꯄꯪꯂꯣꯡ ꯄꯪꯊꯣꯡꯗ ꯊꯣꯡꯕ ꯃꯈꯟ ꯃꯈꯟ ꯌꯥꯝ ꯊꯥꯒꯠꯂꯛꯑꯦ ꯊꯥꯏꯅꯗꯤ ꯎꯁꯣꯏꯖꯦ ꯀꯥꯡꯁꯨꯒ ꯎꯠꯇꯤꯒꯗꯩꯕꯨ ꯍꯦꯟꯅ ꯆꯥꯟꯅꯔꯝꯗꯦꯕ
ꯍꯧꯖꯤꯛꯇꯤ ꯑꯗꯨ ꯌꯥꯏ ꯑꯗꯨ ꯌꯥꯏꯌꯦꯅ ꯄꯪꯊꯥꯗ ꯊꯥꯒꯠꯅꯔꯛꯢ
ꯑꯣ ꯄꯨꯟꯕ ꯑꯩꯈꯣꯏꯒꯤ ꯀꯩꯅꯣꯒꯤꯖꯦ ꯈꯦꯆꯤ ꯆꯥꯕꯩꯗꯣ
ꯎꯪ
ꯑꯝꯇ ꯍꯧꯗꯣꯛꯅꯖꯦ ꯑꯩꯈꯣꯏ ꯃꯌꯥꯝ ꯑꯇ ꯄꯨꯟꯅꯕ ꯄꯨꯟꯗꯕꯁꯨ ꯀꯨꯏꯔꯦꯗꯅ
ꯑꯧ ꯑꯧ ꯈꯦꯆꯤ ꯊꯣꯡꯕꯗꯤ ꯍꯩꯔꯕꯣꯅ
ꯍꯩꯇꯦꯗ ꯑꯩꯗꯤ ꯈꯦꯆꯤ ꯊꯣꯡꯕ
ꯈꯦꯆꯤꯖꯦ ꯊꯣꯡꯕꯖꯨ ꯌꯥꯝꯗꯤ ꯂꯨꯗꯕꯅꯤ ꯂꯥꯏꯔꯨꯑꯗꯨꯅꯤ ꯍꯩꯇ꯭ꯔꯒꯗꯤ ꯍꯥꯎꯇꯕ ꯈꯨꯠꯇꯤ ꯈꯔ ꯆꯪꯕ
ꯑꯥ ꯅꯍꯥꯟ ꯏꯇꯩꯅ ꯊꯣꯡꯉꯦ ꯑꯈꯣꯏꯗꯣ
ꯑꯥ ꯍꯥꯎꯔꯝꯃꯅꯤ ꯑꯗꯨꯗꯤ
ꯎꯠꯇꯤ ꯑꯃ ꯇꯧꯔꯦ ꯂꯐꯨ ꯑꯃ ꯏꯔꯣꯜꯂꯦ ꯍꯥꯎꯋꯦ ꯑꯗꯨꯒ ꯃꯥꯏꯔꯦꯜ ꯑꯃ ꯊꯣꯡꯉꯦ
ꯑꯣ ꯅꯣꯏ ꯏꯇꯩꯗꯤ ꯆꯥꯛ ꯏꯟꯖꯥꯡ ꯊꯣꯡꯕ ꯌꯥꯝ ꯍꯩꯕꯅꯤꯅ ꯍꯥꯎꯔꯝꯅꯦꯕ
ꯑꯦ
ꯎꯝ ꯉꯍꯥꯟꯋꯥꯏ ꯑꯩꯈꯣꯏꯅ ꯆꯥꯟꯅꯕꯁꯨ ꯃꯥꯅ ꯑꯌꯥꯝꯕ ꯊꯣꯡꯉꯤꯗꯅ
ꯑꯥꯎ ꯃꯥꯗꯤ ꯊꯣꯡꯕ ꯊꯥꯛꯄꯩꯗꯤ ꯑꯗꯨꯒꯤꯗꯤ ꯌꯥꯝ ꯍꯩ
ꯑꯧ ꯃꯥ ꯍꯩꯃꯟꯗꯅ ꯅꯣꯏ ꯍꯩꯇ꯭ꯔꯦ
ꯍꯩꯇ꯭ꯔꯦ ꯃꯣꯏ ꯁꯨꯝ ꯊꯣꯡꯒꯤꯕꯅꯤꯅ ꯑꯩ ꯍꯩꯇ꯭ꯔꯦ ꯍꯣꯏ ꯍꯩꯇ꯭ꯔꯦ ꯃꯥꯁꯦ ꯀꯩꯅꯣꯃ ꯑꯍꯥꯎ ꯑꯃ
ꯅꯣꯏ
ꯎꯝ
ꯈꯪꯗꯦ ꯆꯥꯛ ꯌꯦꯟꯖꯥꯡꯖꯦ
ꯑꯗꯨ ꯀꯩꯅꯣꯝ ꯑꯍꯥꯎꯕ ꯑꯃ ꯊꯣꯡꯖꯤ ꯍꯥꯏꯔꯗꯤ ꯏꯇꯩꯅ ꯍꯦꯛꯇ ꯆꯪꯉ ꯊꯣꯡꯒꯤꯗꯅ
ꯑꯥꯎ ꯍꯥꯎꯖꯨ ꯑꯗꯨꯝ ꯍꯥꯎꯋꯤꯗꯅ ꯑꯣ ꯐꯔꯦ ꯐꯔꯦ ꯉꯁꯤꯒꯤꯗꯤ ꯊꯝꯃꯒꯦꯀꯣ
ꯑꯥꯎ ꯑꯥꯎ ꯑꯣ ꯊꯝꯃꯣ ꯊꯝꯃꯣ
ꯑꯥ ꯍꯣꯏ ꯍꯣꯏ
ꯎꯝ ꯊꯝꯃꯦ ꯎꯝ